ꯍꯜꯂꯣ ꯍꯣ
ꯇꯥꯏꯀꯣ
ꯍꯣꯏ ꯇꯥꯏ ꯇꯥꯏ ꯆꯥꯛ ꯆꯥꯔꯕꯣ
ꯆꯥꯔꯦ ꯅꯪꯗꯤ ꯑꯣ ꯇꯥꯏꯌꯦ ꯇꯥꯗꯕ꯭ꯔꯥ
ꯊꯦꯜ ꯆꯥꯔꯦ ꯍꯣꯏ ꯇꯥꯏ
ꯉꯁꯤ ꯃꯁꯤꯗꯦ
ꯌꯦꯟ ꯆꯥꯔꯦ
ꯇꯤꯟ ꯐꯤꯁ ꯉꯥ ꯎꯇꯥꯗꯨ
ꯑꯁ ꯍꯥꯎꯔꯦꯅ ꯍꯣꯏ ꯈꯪꯉꯦ ꯈꯪꯉꯦ ꯍꯥꯎꯕꯩ ꯏꯟꯁꯥꯡꯅꯤ
ꯅꯪꯗꯤ ꯆꯥꯔꯕꯣ
ꯑꯩ ꯍꯣꯏ ꯆꯥꯏꯌꯦ ꯌꯦꯟ ꯆꯥꯏꯌꯦ ꯉꯁ
ꯑꯦꯁ ꯅꯪꯒꯤꯅ ꯍꯦꯜꯂꯦꯅꯦ
ꯑꯁ ꯈꯪꯉꯤꯅ ꯕꯣꯏꯂꯔꯅꯤꯅ
ꯕꯣꯏꯂꯔꯁꯨ ꯐꯖꯅ ꯊꯣꯡꯔꯗꯤ ꯍꯥꯎꯋꯤꯗ
ꯍꯣꯁꯇꯦꯜꯗ ꯂꯩꯕꯅꯤꯅ ꯍꯣꯁꯇꯦꯜ ꯈꯨꯊꯣꯡꯗꯤ ꯍꯥꯥꯎꯇꯦꯅꯦ
ꯑꯣ
ꯑꯗꯨ ꯑꯣꯏꯔꯁꯨ ꯁꯥꯅꯤꯅ ꯑꯗꯨꯝ ꯍꯥꯎꯔꯦꯅ ꯆꯥꯔꯦ
ꯎꯝ
ꯀꯩꯗꯧꯔꯔꯣꯏ ꯂꯩꯒꯦ ꯅꯪ ꯍꯧꯖꯤꯛ
ꯑꯗꯨꯝ ꯂꯩꯗ ꯁꯥ ꯃꯟꯕꯒꯤ
ꯑ ꯌꯥꯝ ꯁꯥꯕ꯭ꯔꯥꯅꯦ
ꯁꯥꯏꯌꯦ ꯍꯣꯏ
ꯑꯈꯣꯏꯒꯤꯗꯤ ꯑꯗꯨꯝ ꯉꯁꯤꯗꯤ ꯑꯗꯨꯝ ꯅꯣꯔꯃꯦꯜꯗ ꯂꯩꯌꯦ ꯁꯥ ꯁꯥꯁꯨ ꯁꯥꯗꯕ ꯏꯪ ꯏꯪꯁꯨ ꯏꯪꯗꯕ ꯑꯗꯨꯝ ꯅꯨꯡꯉꯥꯏꯕ ꯆꯦꯡ ꯆꯥꯡꯗ ꯂꯩꯌꯦ
ꯑꯣ ꯅꯨꯉꯥꯏꯔꯦꯅꯦ ꯑꯗꯨꯗꯤ ꯑꯁꯤꯗꯗꯤ ꯌꯥꯝ ꯁꯥꯏꯗ
ꯑꯣ ꯕ‌ꯣꯜ ꯌꯦꯡꯗ꯭ꯔꯣ ꯅꯣꯏꯗꯤ
ꯕ‌ꯣꯜꯒ ꯌꯦꯡꯗ‌ꯦꯗ ꯑꯩꯗꯤ ꯕ‌ꯣꯜ ꯌꯦꯡꯗꯦ ꯌꯦꯡꯗꯤ ꯌꯦꯡꯅꯤꯡꯉꯤ ꯑꯗꯨꯕꯨ
ꯎꯝ
ꯃꯇꯝꯗꯣ ꯈꯔ ꯈꯔꯗꯤ ꯃꯣꯏꯗꯣ ꯊꯦꯡꯃꯜꯂꯦꯕꯀꯣ ꯑꯗꯨꯒꯤ ꯉꯥꯏꯕ ꯉꯝꯗꯕ
ꯎꯝ ꯍꯨꯝ ꯏꯆ‌ꯦꯗꯤ ꯌꯨꯝ ꯄꯥꯜꯂꯕꯣ
ꯄꯥꯜꯂꯦ
ꯑꯣ ꯍ ꯑꯉꯥꯡ ꯂꯩꯔꯗꯤ ꯑꯗꯨꯝ ꯐꯔꯛ ꯇꯥꯕꯅꯤꯗ
ꯍꯣꯏ ꯑꯗꯨꯒꯤ
ꯎꯝ
ꯅꯣꯏꯗꯤ ꯌꯦꯡꯕ꯭ꯔꯥ
ꯍꯣꯏ ꯑꯈꯣꯏ ꯌꯦꯡꯉꯤ ꯕꯣꯜ ꯌꯦꯡꯗ꯭ꯔꯗꯤ ꯑꯁ ꯇꯨꯝ ꯅꯨꯡꯉꯥꯏꯇꯦꯅꯦ
ꯁꯅꯥꯕꯁꯨ ꯍꯥꯏꯕ꯭ꯔꯣ
ꯍꯣꯏ ꯁꯥꯟꯅꯥꯕꯁꯨ ꯑꯗꯨꯝ ꯍꯣꯏ ꯈꯔꯗꯤ ꯍꯩꯌꯦ
ꯑꯣ
ꯌꯥꯝ ꯍꯩꯕꯗꯤ ꯅꯠꯇ‌ꯦ ꯑꯣ
ꯐꯔ‌ꯦꯅꯦ ꯅꯨꯄꯥꯁꯤꯡꯗꯤ ꯕꯣꯜ ꯌꯥꯝ ꯄꯥꯝꯕ ꯃꯥꯜꯂꯦꯍꯦ
ꯍꯣꯏ ꯕꯣꯜ ꯅꯠꯇ꯭ꯔꯗꯤ ꯑꯇꯣꯞꯄ ꯒꯦꯝꯗꯤ ꯎꯝ ꯏꯟꯇ꯭ꯔꯦꯁ ꯌꯥꯎꯗꯦ ꯍꯥꯏꯕ ꯇꯥꯔꯦ
ꯎꯝ ꯑꯗꯨꯅꯤ ꯑꯩꯈꯣꯏꯁꯨ ꯑꯗꯨꯝ ꯌꯦꯡꯕꯗꯤ ꯅꯨꯡꯉꯥꯏꯕꯗꯤ ꯅꯨꯡꯉꯥꯏꯌꯦ
ꯎꯝ
ꯑꯗꯨꯕꯨ ꯑꯁ ꯋꯥꯔꯜ ꯀꯞꯁꯤꯗꯤ ꯑꯩꯈꯣꯏꯒꯤ ꯎꯝ ꯃꯇꯝꯗꯨ ꯈꯔ ꯈꯔ ꯇꯣꯡꯉꯥꯟꯕꯗꯣ
ꯍ‌ꯣꯏ
ꯑꯗꯨꯒꯤ ꯑꯩꯈꯣꯏꯗꯤ ꯎꯄꯥꯏ ꯂꯩꯇ‌ꯦꯅ‌ꯦ
ꯍꯣꯏ ꯗꯨꯕꯨꯗꯤ ꯍ‌ꯣ ꯇꯝꯅ
ꯄꯨꯡ ꯇꯔꯨꯛ ꯇꯔꯦꯠ ꯑꯗꯨꯋꯥꯏꯗ ꯂꯥꯛꯔꯗꯤ ꯌꯦꯡꯕ ꯉꯝꯒꯗꯕ
ꯍꯣꯏ
ꯃꯣꯏꯗꯤ ꯑꯩꯁ ꯀꯗꯥꯏꯗꯒꯤ ꯄꯨꯡ ꯑꯃꯗꯁꯨ ꯂꯥꯛꯄ ꯃꯇꯝ ꯂꯩꯌ‌ꯦ ꯑꯅꯤꯗꯁꯨ ꯂꯥꯛꯄ ꯃꯇꯝ ꯂꯩꯌ‌ꯦꯀꯣ
ꯑ
ꯑꯗꯨꯒꯤ ꯑꯩꯁ ꯕꯣꯜ ꯌꯦꯡꯔꯗꯤ ꯊꯕꯛ ꯇꯧꯕ ꯌꯥꯔꯣꯏ
ꯍꯣꯏ ꯕ‌ꯣꯒ ꯌꯦꯡꯉꯅꯤꯍꯦ
ꯎꯝ
ꯍꯟꯇꯛꯇꯤ ꯑꯈꯣꯏꯁꯨ ꯁꯨꯇꯤꯅꯤꯅ ꯑꯗꯨꯝ ꯌꯦꯡꯕ ꯋꯥꯅꯤꯗ ꯀꯣꯂꯦꯖ ꯀꯨꯝꯕ ꯀꯥꯕ ꯍꯧꯔꯗꯤ ꯑꯗꯨꯝ ꯐꯔꯛ ꯇꯥꯅꯤ
ꯎꯝ
ꯁꯤꯗꯤ ꯀꯔꯤ ꯊꯕꯛ ꯇꯧꯔꯒ ꯂꯩꯌꯦ
ꯍꯧꯖꯤꯛꯀꯥꯟꯗꯤ ꯊꯕꯛ ꯇꯧꯗꯦꯗ ꯑꯗꯨꯝ ꯌꯨꯝꯗ ꯂꯩ
ꯑꯣ
ꯈꯪꯅꯦꯗ ꯅꯣꯡ ꯆꯨꯕ꯭ꯔꯣ ꯅꯣꯏ ꯔꯣꯝꯗꯗꯤ
ꯉꯁꯤꯗꯤ ꯆꯨꯗꯦ
ꯑꯣ ꯑꯣ
ꯅꯣꯡ ꯆꯨꯔꯗꯤ ꯈꯔ ꯅꯨꯡꯉꯥꯏꯌꯦ
ꯍꯣꯏ ꯅꯣꯡ‌ ꯆꯨꯕꯅ ꯍꯣꯏ ꯊꯕꯛ ꯁꯨꯗ꯭ꯔꯗꯤ ꯅꯣꯡ ꯆꯨꯕꯅ ꯑꯗꯨꯝ ꯅꯨꯡꯉꯥꯏꯕꯅꯤ ꯕꯩꯕꯁꯨ
ꯍꯣꯏ ꯃꯥꯏꯁꯨ ꯍꯧꯖꯤꯛꯀꯥꯟꯗꯣ
ꯑꯥ
ꯑꯃꯨꯛꯀ ꯃꯨꯠꯊꯛꯒꯅꯤ ꯑꯃꯨꯛꯀ ꯂꯥꯛꯀꯅꯤ ꯇꯧꯕꯒꯤ ꯑꯁ
ꯎꯝ
ꯌꯥꯗꯦꯍꯦ
ꯍꯣꯏ ꯃꯩꯁꯤꯅ ꯔꯤꯒꯨꯂ꯭ꯔ ꯇꯧꯒꯗꯧꯕꯩ ꯅꯨꯡꯉꯥꯏꯇ꯭ꯔꯤꯁꯤ
ꯎꯝ ꯉꯁꯤꯁꯨ ꯕꯣꯜ ꯌꯦꯡꯉꯤꯔꯣ
ꯍꯣꯏ ꯉꯁꯤꯁꯨ ꯂꯩꯌꯦ ꯑꯦꯂꯚꯦꯟ ꯊꯥꯔꯇꯤꯗ ꯑꯃ ꯑꯗꯨꯒ ꯄꯨꯡ ꯑꯍꯨꯝꯗꯔꯥ ꯃꯈꯥꯏꯗꯔ ꯑꯍꯨꯝ ꯃꯈꯥꯏꯔ ꯑꯗꯨꯗꯁꯨ ꯑꯃ ꯂꯩꯕꯅꯤ ꯑꯥꯔꯖꯦꯟꯇꯤꯅꯥꯒ ꯀꯣ ꯄꯔꯗꯦ ꯂꯩꯅꯦ
ꯑꯣ ꯅꯨꯡꯉꯥꯏꯒꯅꯤꯍꯦ
ꯍꯣꯏ ꯅꯨꯡꯉꯥꯏꯌꯦ ꯃꯦꯠꯁ ꯑꯗꯨꯝ ꯐꯖꯕ ꯂꯩꯔꯗꯤ ꯑꯗꯨꯝ ꯅꯨꯡꯉꯥꯏꯕꯅꯤ ꯍꯟꯗꯛꯇꯤ ꯌꯦꯡꯕꯁꯦ ꯑꯗꯨꯝ ꯅꯨꯡꯉꯥꯏꯈ꯭ꯔꯦꯗ ꯁꯤꯔꯗꯤ ꯑꯗꯨꯝ ꯁꯤꯈ꯭ꯔꯕ ꯁꯤꯔꯕꯅꯤꯅ ꯑꯗꯨꯝ ꯌꯦꯡꯕꯗ ꯑꯗꯨꯝ ꯏꯟꯇꯔꯦꯁ ꯑꯗꯨꯝ ꯂꯩ ꯇꯣ
ꯎꯝ
ꯑꯗꯨꯝ ꯅꯨꯡꯉꯥꯏꯕ ꯍꯥꯏꯕ ꯇꯥꯥꯏꯔꯦ
ꯎꯝ
ꯁꯞꯄꯣꯔꯠ ꯇꯧꯕ ꯇꯤꯝꯅ ꯑꯗꯨꯝ ꯉꯝꯔꯗꯤ ꯑꯗꯨꯝ ꯇꯥꯔꯅꯦꯕ
ꯎꯝ
ꯍꯟꯗꯛꯁꯦ ꯋꯥꯔꯜ ꯀꯞ ꯂꯩꯔꯤꯔꯤꯌꯦ ꯅꯨꯡꯗꯥꯡꯉꯩꯗꯤ ꯇꯨꯝꯗ꯭ꯔꯦ ꯅꯣꯡꯉꯥꯟꯕ ꯀꯥꯟꯗ ꯑꯗꯨꯝ ꯇꯨꯝ
ꯑꯣ
ꯍꯣꯏ
ꯑꯗꯨꯗꯤ ꯎꯝ ꯄꯨꯡ ꯇꯔꯥ ꯃꯈꯥꯏꯗ ꯍꯥꯏꯕ ꯅꯠꯇ꯭ꯔꯥ ꯉꯁꯤ
ꯑ ꯑꯦꯂꯚꯦꯟ ꯑꯍꯣꯏ ꯑꯦꯂ ꯑꯦꯂꯚꯦꯟ ꯊꯥꯔꯇꯤꯗ ꯃꯥꯜꯂꯦ
ꯑꯣ ꯑꯣ ꯑꯣ
ꯏꯂꯚꯦꯟ ꯊꯥꯔꯇꯤꯗ ꯏꯖꯤꯞꯀ ꯑꯁꯇ꯭ꯔꯂꯤꯌ ꯂꯩꯕꯅꯤ
ꯎꯝ ꯉꯥꯏꯕ ꯉꯝꯃꯤꯗ꯭ꯔꯣꯅꯦ
ꯍꯣꯏ ꯑꯗꯨꯝ ꯌꯦꯡꯉꯦ ꯃꯨꯛ ꯉꯔꯥꯡꯁꯨ ꯑꯗꯨꯝ ꯌꯦꯡꯉꯦ ꯄꯨꯡ ꯃꯔꯤ ꯃꯈꯥꯏꯒꯤ ꯇꯨꯝꯗꯕꯤꯗ
ꯑꯁ
ꯑꯗꯣ ꯌꯦꯡꯕꯗꯣ ꯄꯨꯡ ꯄꯨꯡ ꯃꯔꯤ ꯃꯈꯥꯏꯗ ꯁꯥꯟꯅꯕꯗ ꯄꯨꯡ ꯇꯔꯦꯠ ꯁꯦꯚꯦꯟꯒꯨꯝꯕꯅ ꯑꯗꯨꯝ ꯂꯣꯏꯌꯦꯕ ꯁꯚꯦꯟꯗꯒꯤ ꯑꯃꯨꯛ ꯇꯨꯝꯗꯕꯤ ꯑꯃꯨꯛ ꯆꯥꯛ ꯆꯥꯔꯦ ꯆꯥꯛ ꯆꯥꯕ ꯂꯣꯏꯔ ꯇꯨꯝꯃꯦ ꯇꯨꯝꯉꯒ ꯍꯧꯒꯠꯄꯗꯨ ꯄꯨꯡ ꯑꯍꯨꯝꯗ ꯑꯃꯨꯛ ꯍꯧꯒꯠꯂꯤ
ꯑꯣ ꯑꯣ
ꯋꯥꯔꯜ ꯀꯞꯇꯗꯤꯗꯤ ꯁꯤ ꯔꯨꯇꯤꯟꯁꯦ ꯑꯗꯨꯝ ꯆꯠꯄꯅꯤꯍꯦ
ꯅꯨꯡꯉꯥꯏꯔꯦꯍꯦ
ꯍꯣꯏ ꯇꯩꯃꯤꯡꯗꯣ ꯑꯗꯨꯝ
ꯀꯣꯂꯦꯖ ꯀꯥꯔꯗꯤ ꯑꯃꯨꯛ ꯐꯔꯛ ꯇꯥꯗꯣꯏꯅꯤ ꯁꯤ ꯔꯨꯇꯤꯟꯁ ꯑꯗꯨꯝ ꯍꯦꯕꯤꯠ ꯑꯣꯏꯔꯗꯤ
ꯑ ꯗꯦꯠ ꯀꯩꯌꯥꯗ ꯂꯣꯏꯒꯗꯕꯅꯣ ꯕꯣꯜꯗꯣ
ꯕꯣꯜꯁꯦ ꯖꯨꯂꯥꯏ ꯇꯨꯋꯜꯐꯇ ꯐꯥꯏꯅꯦꯜ ꯁꯥꯅꯥꯔꯅꯤ
ꯐꯥꯏꯅꯦꯜꯕꯨꯗꯤ ꯌꯦꯡꯕ ꯇꯥꯔꯦꯍꯦ ꯑꯗꯨꯗꯤ
ꯍꯣꯏ ꯐꯥꯏꯅꯦꯜꯕꯨꯗꯤ ꯍꫭꯏ ꯐꯥꯏꯅꯦꯜꯗꯤ ꯐꯖꯍꯟꯅꯤꯉꯤ ꯍꯥ
ꯎꯝ ꯊꯦꯡꯂꯗꯤ ꯉꯝꯃꯣꯏꯅꯦ ꯑꯃꯨꯛ
ꯑ ꯍꫭꯏ ꯈꯪꯗꯦ ꯄꯨꯡ ꯕꯥꯔꯣ ꯑꯗꯨꯋꯥꯏꯗ ꯁꯟꯅꯒꯗꯧ ꯃꯥꯜꯂꯦ ꯍꯥꯏꯗꯤ ꯀ꯭ꯂꯣ ꯀ꯭ꯂꯣꯖꯤꯡ ꯁꯦꯔꯃꯅꯤꯒꯨꯝꯕ ꯑꯃꯨꯛ ꯏꯁꯩ ꯁꯛꯄ ꯈꯣꯠꯄ ꯑꯗꯨꯝ ꯂꯩꯒꯗꯕꯅꯤꯅ
ꯑꯣ
ꯕꯥꯔꯣ ꯑꯗꯨꯋꯥꯥꯏꯗ
ꯎꯝ ꯑꯗꯨꯅꯅꯤ ꯂꯨꯔꯤꯁꯤꯕꯤ
ꯑ ꯋꯥꯔꯜ ꯀꯞ ꯍꯥꯏꯔꯤꯁꯦ ꯑꯦꯕ꯭ꯔꯤ ꯏꯌꯔ ꯂꯥꯛꯗꯕꯅꯤꯅ
ꯎꯝ
ꯌꯦꯡꯍꯧꯗ꯭ꯔꯗꯤ ꯑꯩꯈꯣꯏꯅ ꯄꯥꯝꯅꯖꯕ ꯄ꯭ꯂꯦꯌꯔꯗꫭ
ꯑꯥ
ꯑꯃꯨꯛ ꯔꯤꯇꯥꯌꯔ ꯆꯠꯈ꯭ꯔꯅꯤꯗꯅ ꯃꯤ ꯁꯤ ꯅꫭꯡ ꯒꯨꯝꯕ ꯔꯣꯅꯥꯜꯗꯣꯒꯨꯝꯕ ꯃꯣꯏꯒꯤ ꯂꯥꯁ ꯋꯥꯔꯜ ꯀꯞꯅꯤꯅ ꯍꯟꯗꯛꯇꯤ ꯑꯗꯨꯝ
ꯎꯝ
ꯌꯦꯡꯂꯒꯦ ꯇꯧꯔꯨꯕꯅꯤꯗ
ꯃꯣꯏꯁꯦ ꯍꯅꯨꯈ꯭ꯔꯕ ꯃꯥꯜꯂꯦꯀꯣ
ꯍꯣꯏ ꯆꯍꯤ ꯐꯣꯔꯇꯤ ꯐꯣꯔꯇꯤ ꯋꯥꯟ ꯁꯨꯔꯦ ꯔꫭꯅꯥꯜꯗꫭ ꯗꫭ ꯑꯗꯨꯒ ꯃꯦꯁꯤꯗꯅ ꯊꯥꯔꯇꯤ ꯅꯥꯏꯟ
ꯑꯣ ꯑ ꯌꯥꯎꯔꯦꯍꯦ
ꯍꯣꯏ
ꯑꯩꯈꯣꯏ ꯂꯩꯁꯥꯔꯤꯉꯩꯗ ꯃꯣꯏꯅ ꯁꯥꯟꯅꯕꯗꯣ ꯐꯖꯅ ꯌꯦꯡꯉꯤꯗ ꯑꯩꯈꯣꯏꯁꯨ
ꯍꯣꯏ
ꯎ
ꯃꯤꯁꯤꯒꯤ ꯗꯤ ꯑꯗꯨꯝ ꯌꯥꯔꯤꯗ ꯑꯗꯣ ꯔꯣꯅꯦꯜꯗꯣꯈꫭꯏꯗꯤ ꯑꯍꯟ ꯑꯣꯏꯈ꯭ꯔꯕꯅꯤꯅ ꯆꯦꯟꯕꯁꯨ ꯉꯝꯗ꯭ꯔꯦ ꯃꯥꯗꫭ
ꯑꯣ
ꯑꯗꯨ ꯑꯣꯏꯔꯁꯨ ꯐꯦꯟ ꯐꯦꯟꯗ ꯂꯩꯕꯅꯤꯅ ꯏꯟꯇ꯭ꯔꯦꯁ ꯂꯩꯕ ꯍꯥꯏꯕꯁꯦ ꯐꯦꯟ ꯃꯔꯛꯇꯅꯤ ꯍꫭꯏ ꯏꯟꯇ꯭ꯔꯦꯁ ꯂꯩꯔꯤꯁꯦ
ꯎꯝ
ꯑꯗꯨꯗꯨꯏꯅꯤꯗ ꯕꯣꯜ ꯋꯥꯔꯀꯞ ꯌꯦꯡꯕ ꯅꯨꯡꯉꯥꯏꯌꯦ ꯅꯨꯡꯉꯥꯏꯕ ꯍꯥꯏꯕꯁꯤ
ꯎꯝ
ꯐ꯭ꯔꯤ ꯐ꯭ꯔꯤ ꯑꯝ
ꯍꯧꯖꯤꯛꯇꯤ ꯀꯩꯗꯧꯔꯤꯕꯅꯣ
ꯍꯧꯖꯤꯛꯇꯤ ꯑꯗꯨꯝ ꯃꯄꯥꯟꯗ ꯂꯩꯔꯤꯕꯅꯤ
ꯎꯝ
ꯅꯣꯏ ꯃꯅꯥꯛꯇꯗꯤ ꯂꯥꯟꯒꯨꯝꯕ ꯇꯧꯔꯗꯤꯀꯣ
ꯍꯣꯏ
ꯀꯨꯀꯤꯒꯨꯝꯕ ꯂꯩꯕ꯭ꯔꯥ
ꯂꯩꯇꯦꯍꯦ ꯅꯪꯁꯨꯨ ꯀꯩꯅꯣ
ꯑꯗꯨꯒꯨꯝꯕꯗꯨꯣ ꯄꯥꯟꯕ ꯌꯥꯕ꯭ꯔꯣꯅꯦ ꯑꯩꯗꯤ ꯀꯤꯍꯦ ꯄꯥꯅꯤꯡꯉꯥꯏ ꯃꯈꯣꯏꯒꯤ ꯈꯨꯟꯒꯤ ꯃꯤꯡꯁꯨ ꯄꯥꯅꯤꯡꯉꯥꯏ ꯀꯤꯍꯦ ꯑꯩꯗꯤ
ꯍꯣꯏ ꯆꯨꯝꯃꯤ ꯍꯣꯏ ꯑꯗꯨ
ꯑꯗꯨ ꯈꯪꯗ꯭ꯔꯦꯗ ꯑꯣ
ꯍꯧꯖꯤꯛꯇꯤ ꯈꯨꯟꯗ ꯂꯩꯕ꯭ꯔꯥ
ꯑ ꯈꯨꯟꯗ ꯂꯩ ꯍꯣꯏ ꯍꯣꯁꯇꯦꯜꯗ ꯂꯩ
ꯑꯣ ꯑꯣꯥ
ꯏꯟꯇꯔꯟ ꯆꯠꯅꯤꯡꯉꯥꯏ ꯂꯩꯕ ꯁꯨꯇꯤꯗꯤ ꯁꯨꯇꯤꯅꯦꯕ
ꯎꯝ
ꯏꯟꯇꯔꯟ ꯆꯠꯂꯒ ꯂꯩ
ꯑꯣ ꯑꯣ
ꯏꯟꯇꯔꯟꯗꯣ ꯆꯠꯂꯤꯉꯩꯗꯣ ꯑꯦꯄ꯭ꯂꯤꯀꯦꯁꯟꯗꯤ ꯊꯥꯈ꯭ꯔꯦ ꯑꯗꯨ ꯃꯣꯏꯒꯤ ꯅꯣꯇꯤꯁ ꯊꯣꯛꯔꯣ ꯑꯗꯨꯒꯤ ꯉꯥꯏꯔꯒ ꯂꯩꯕꯅꯤ
ꯑꯣ
ꯍꯧꯖꯤꯛꯁꯨ ꯍꯧꯖꯤꯛꯁꯦ ꯁꯝꯃꯔ ꯚꯦꯀꯦꯁꯟꯅꯦꯕ ꯑꯈꯣꯏꯒꯤ
ꯎꯝ
ꯑꯗꯨꯒꯤ
ꯎꯝ
ꯎ ꯎ ꯁꯠ ꯂꯩꯔꯨꯏꯅꯤ
ꯎꯝ
ꯃꯤ ꯌꯥꯝ ꯂꯩꯕ꯭ꯔꯣ ꯅꯣꯏꯒꯤ ꯍꯣꯁꯇꯦꯜꯗꯣ
ꯍꯣꯏ ꯍꯣꯏ ꯍꯣꯁꯇꯦꯜ